ꯍꯜꯂꯣ ꯑꯣ ꯇꯥꯏ ꯇꯥꯏꯌꯦ ꯇꯥꯏꯌꯦ
ꯆꯥꯛ ꯆꯔꯥꯕꯣ
ꯑꯣ ꯍꯣꯖꯤꯛ ꯆꯥꯕ ꯂꯣꯏꯔꯒ ꯂꯩꯔꯦ ꯅꯪꯗꯤ
ꯑꯤꯁꯨ ꯆꯥꯈꯔꯦꯗ ꯉꯁꯥꯏ꯫
ꯑꯥ ꯀꯩꯗꯧꯔꯒꯦ ꯍꯧꯖꯤꯛꯇꯤ?
ꯑ ꯍꯧꯖꯤꯛꯇꯤ ꯑꯗꯨꯝ ꯋꯥꯕꯒꯤ ꯐꯃꯨꯡꯗ ꯄꯣꯠꯊꯥꯔꯤꯌꯦꯗ꯫
ꯎꯝ ꯊꯕꯛ ꯊꯕꯛ ꯐꯖꯟꯅ ꯇꯧꯕ ꯃꯥꯜꯂꯤꯀꯣ꯫
ꯎ ꯊꯕꯛ ꯈꯔ ꯇꯧꯔꯦ ꯉꯁꯤꯗꯤ ꯔꯨꯝ ꯈꯔ ꯁꯦꯝꯕ꯫ ꯀꯣ
ꯍꯥꯥ
ꯔꯨꯝ ꯈꯔ ꯔꯤꯄ꯭ꯌꯥꯔꯤꯡ ꯇꯧꯕꯅꯤꯗ ꯉꯁꯤꯁꯦ ꯉꯁꯥꯏꯗꯣ꯫
ꯑꯁ ꯑꯗꯨꯗꯤ ꯈ꯭ꯋꯥꯏꯗꯒꯤ ꯑꯐꯕ ꯊꯕꯛꯅꯤꯅꯦ ꯀꯩꯅꯣ꯫
ꯑꯗꯨꯅꯤꯅꯦ ꯀꯔꯤ ꯃꯊꯦꯜ ꯆꯥꯒꯦ?
ꯑꯩꯗꯤ ꯉꯁꯤ ꯃꯅꯥ ꯃꯁꯤꯡ ꯆꯥꯏꯗ꯫
ꯑꯣ ꯑꯗꯨꯅ ꯍꯧꯕꯅꯤꯗ꯫
ꯃꯥꯟꯅꯦ ꯃꯥꯟꯅꯦ ꯅꯣꯏꯗꯤ ꯀꯔꯤ - ꯀꯔꯤ ꯆꯥꯔꯒꯦ?
ꯑꯦ ꯑꯩꯈꯣꯏꯗꯤ ꯆꯅꯥꯗꯣ ꯑꯂꯨꯒ꯫
ꯑꯣ
ꯆꯥꯅꯥꯒ ꯑꯂꯨꯒ ꯐ꯭ꯔꯥꯏ ꯇꯧꯔꯒ ꯁꯥꯥꯏꯗ꯫
ꯋꯦꯗꯔꯁꯦ ꯀꯃꯥꯏ ꯇꯧꯕ꯭ꯔꯣ ꯅꯣꯏꯔꯣꯝꯗ?
ꯑꯁ ꯋꯦꯗꯔꯁꯦ ꯅꯣꯡ ꯇꯥꯒꯦꯅ ꯀꯟꯅ ꯇꯧꯔꯤ ꯍꯧꯖꯤꯛꯁꯦ꯫
ꯑꯣ ꯑꯩꯈꯣꯏꯔꯣꯝꯗꯁꯨ ꯌꯥꯝ ꯀꯟꯅ ꯃꯝꯁꯤꯜꯂꯛꯏꯅꯦ꯫ ꯄꯨꯂꯞ ꯍꯩꯙꯒꯗꯕ ꯃꯑꯣꯡꯗ ꯂꯩꯔꯦꯅꯦ꯫
ꯑꯗꯨꯅꯤꯅꯦ꯫ ꯐ꯭ꯂꯠ ꯑꯆꯧꯕ ꯂꯥꯛꯀꯗꯧꯕꯒꯤ ꯇꯥꯏꯞꯇ ꯅꯣꯡꯁꯤ ꯇꯧꯔꯛꯀꯗꯧꯕ ꯃꯥꯜꯂꯤꯅꯦ꯫
ꯃꯥꯟꯅꯦ - ꯃꯥꯟꯅꯦ ꯅꯨꯡꯗꯥꯡꯁꯨ ꯐꯖꯅ ꯆꯨꯕ ꯃꯥꯜꯂꯤꯅꯦ?
ꯅꯨꯡꯗꯥꯡꯁꯤ ꯀꯣ ꯍꯣꯏ꯫
ꯍꯧꯒꯠꯂꯛꯄꯗ ꯂꯝꯕꯤ ꯂꯣꯏꯅ ꯆꯣꯜꯂꯝꯕꯒꯤ ꯋꯥꯅꯤꯗ꯫
ꯑꯣ ꯕ꯭ꯔꯣꯗꯤ ꯀꯗꯥꯏꯗꯒꯤꯅꯣ?
ꯑꯩ ꯀꯩꯅꯣꯗꯒꯤ ꯑꯩꯗꯤ ꯑꯔꯥꯞꯄꯗꯒꯤꯅꯤꯗ꯫
ꯑꯣ
ꯕꯣꯜꯗꯤ ꯌꯦꯡꯂꯝꯅꯤꯗꯅ?
ꯑꯦ ꯕꯣꯂꯤ ꯌꯦꯡꯢꯗ꯫ ꯀꯔꯤ ꯇꯤꯝ ꯁꯞꯄ꯭ꯔꯣꯠ ꯇꯧꯕ꯭ꯔꯣ ꯅꯪꯗꯤ?
ꯑꯩ ꯑꯃꯈꯛꯇ ꯅꯠꯇꯦꯗ ꯌꯥꯝ ꯇꯧꯋꯦ ꯍꯥꯏꯕꯗꯤ ꯍꯧꯖꯤꯛꯇꯤ ꯐꯥꯏꯅꯦꯜꯁꯨ ꯅꯠꯇꯕꯅꯤꯅꯀꯣ
ꯎꯝ
ꯍꯧꯖꯤꯛꯇꯤ ꯂꯤꯛ ꯂꯤꯛ ꯒ꯭ꯔꯥꯎꯟ ꯑꯣꯏꯕꯅꯤꯅ ꯑꯃ ꯇꯤꯝ ꯈꯛꯇ ꯁꯞꯄ꯭ꯔꯣꯠ ꯇꯧꯗꯣꯏꯕꯀꯣ꯫ ꯇꯤꯝ ꯑꯅꯤꯒꯤ ꯃꯔꯛꯇ ꯑꯃꯃꯝ ꯑꯗꯨꯝ ꯑꯃꯨꯛꯀ ꯇꯧꯕ꯫
ꯉꯔꯥꯡꯗꯤ ꯑꯩ ꯌꯦꯡꯗꯦꯗ ꯅꯍꯥꯟ ꯄꯣꯔꯇꯨꯒꯜꯒꯤ ꯌꯦꯡꯉꯤ꯫
ꯅꯦꯠꯋ꯭ꯥꯛꯁꯦ ꯉꯔꯥꯡ ꯌꯦꯡꯗꯤ ꯌꯦꯡꯂꯝꯃꯦ ꯅꯦꯠꯋ꯭ꯥꯔꯛ ꯑꯁ ꯅꯨꯡꯉꯥꯏꯇꯕꯗꯒꯤ ꯑꯗꯨꯝ
ꯎꯝ
ꯍꯥꯞ ꯍꯥꯞ ꯐꯥꯎ ꯌꯦꯡꯉ ꯇꯣꯛꯀꯅꯤ
ꯑꯣꯛꯀꯦ꯫
ꯍꯧꯖꯤꯛꯀꯥꯟ ꯑꯁ ꯀꯔꯤ ꯀꯔꯤ ꯀꯩꯀꯩ ꯇꯧꯅ ꯇꯧꯅꯔꯒꯦ ꯅꯣꯏꯕꯨ
ꯑ ꯍꯧꯖꯤꯛꯇꯤ ꯂꯥꯏꯔꯤꯛ ꯇꯝꯕ ꯂꯣꯏꯔꯕꯅꯤꯅ ꯑꯦꯛꯖꯥꯝ ꯊꯥꯒꯦꯅ ꯑꯗꯨꯝ ꯄ꯭ꯔꯤꯄꯦꯌꯔ ꯇꯧꯔꯒꯦꯅ
ꯑꯣ ꯐꯩꯅꯦ ꯑꯗꯨꯁꯨ ꯑꯩꯁꯨ ꯑꯗꯨꯃꯥꯏꯅ ꯑꯩꯁꯨ ꯑꯗꯨꯃꯥꯏꯅ ꯇꯧꯔ ꯂꯩꯌꯦ
ꯐꯩꯌꯦꯅꯦ ꯑꯗꯨ ꯁꯨꯃꯥꯏꯅ ꯇꯧꯕꯗꯣ ꯍꯥꯏꯕꯗꯤ
ꯀꯔꯤ ꯀꯔꯤ ꯑꯦꯛꯖꯥꯝ ꯊꯥꯒꯦꯔ ꯅꯪꯗꯤ
ꯌꯥꯝ ꯌꯥꯝꯗꯤ ꯌꯥꯝꯃꯤꯗ ꯑꯗꯨꯝ ꯏꯁꯄꯦꯁ ꯏꯁꯄꯦꯁꯤꯐꯤꯛ ꯑꯣꯏꯅꯗꯤ ꯂꯩꯇꯦꯗ ꯑꯗꯨꯝ ꯑꯔꯩ ꯑꯔꯩꯕꯗꯣ ꯇꯧꯕꯅꯤꯗ ꯑꯗꯨ ꯃꯔꯛꯇ ꯑꯥ ꯑꯗꯨ ꯃꯔꯛꯇ ꯀꯩꯅꯣ ꯕꯥꯏ ꯆꯥꯟꯁ ꯑꯃ ꯐꯪꯍꯧꯗꯤ ꯐꯩꯗꯅ
ꯍꯣꯏ
ꯍꯧꯖꯤꯛꯀꯥꯟꯁꯦ ꯑꯃꯈꯛꯇ ꯂꯥꯏꯟ ꯑꯃꯈꯛꯇ ꯆꯪꯕꯁꯦ ꯌꯥꯗ꯭ꯔꯦꯅꯦ ꯑꯃ ꯌꯥꯝ ꯇ꯭ꯔꯥꯏ ꯇꯧꯔꯒ ꯑꯃꯗ ꯌꯥꯕ ꯀꯥꯟꯗ ꯑꯃꯗ ꯑꯗꯨꯝ ꯆꯪꯁꯟꯕꯅ ꯑꯗꯨꯝ ꯐꯩꯌꯦꯕꯀꯣ ꯁꯤꯗ ꯈꯛꯇ ꯂꯩ ꯁꯤ ꯂꯥꯏꯟ ꯑꯃꯈꯛꯇ ꯇ꯭ꯔꯥꯏ ꯇꯧꯔꯒ ꯑꯗꯨ ꯑꯣꯏꯍꯧꯗ꯭ꯔꯗꯤ ꯂꯥꯁꯗ ꯂꯥꯁꯗ ꯀꯩꯅꯣ ꯑꯣꯏꯅꯤꯗ
ꯃꯥꯅꯤ ꯆꯨꯝꯃꯦ ꯑꯦꯛꯖꯥꯝꯗꯤ ꯂꯣꯏ ꯇ꯭ꯔꯥꯏ ꯇꯧꯒꯗꯕꯅꯤ ꯑꯩꯗꯤ ꯁꯤꯞ ꯄꯥꯝꯗꯦ ꯁꯤꯗꯤ ꯃꯆꯥꯅꯤ ꯁꯤꯗꯤ ꯑꯆꯧꯕꯅꯤ ꯁꯤꯗꯤ ꯑꯩꯒꯤꯗꯃꯛ ꯄꯥꯝꯗꯦꯅꯦ ꯍꯥꯏꯕ ꯌꯥꯗꯦꯕ
ꯑꯗꯨꯅꯦ ꯂꯣꯏꯅꯃꯛ ꯇ꯭ꯔꯥꯏ ꯇꯧꯔꯒ ꯍꯣꯔꯦꯟ ꯋꯥꯏ ꯑꯥ ꯐ꯭ꯌꯨꯆꯔꯗ ꯑꯈꯣꯏ ꯀꯩꯅꯣ ꯀꯩꯅꯣ ꯇꯧꯕ ꯃꯇꯝꯗ ꯈꯣꯏꯁꯨ ꯃꯇꯝꯃꯗ ꯁꯨꯃꯥꯏꯅ ꯇꯧꯍꯧꯅꯤ ꯍꯥꯏꯅ ꯃꯤꯁꯤꯡꯗ ꯂꯤꯅꯤꯡꯉꯥꯏꯁꯨ ꯋꯥꯔꯤ ꯂꯤꯅꯤꯡꯉꯥꯏꯁꯨ ꯂꯩꯔꫭꯏꯕ
ꯑꯗꯨꯅꯦ
ꯇꯧꯍꯧꯗ꯭ꯔꯗꯤ ꯇ꯭ꯔꯥꯏ ꯇꯧꯕꯗꯤ ꯇ꯭ꯔꯥꯏ ꯇꯧꯕꯗꯤ ꯇꯧꯒꯗꯕꯅꯤ ꯑꯗꯨꯕꯨ ꯑꯈꯣꯏꯒꯤ ꯐꯪꯍꯧꯗ꯭ꯔꯦꯅ ꯑꯩꯈꯣꯏꯒꯤ ꯂꯛꯅꯤꯗꯅ
ꯍꯣꯏ
ꯃꯤ ꯈꯔꯪꯗꯤ ꯇꯧꯍꯧꯗꯕ ꯇꯧꯍꯧꯗꯧꯕ ꯌꯥꯝ ꯂꯩꯌꯦꯕꯀꯣ ꯇ꯭ꯔꯥꯏꯁꯨ ꯇꯧꯁꯨ ꯇꯧꯗꯅ ꯑꯁ ꯑꯣꯏꯗꯦꯅꯦ ꯑꯣꯏꯗꯦꯅꯦ ꯁꯨꯝ ꯉꯥꯡꯉ ꯂꯩꯔꯦꯕ ꯑꯗꯨ ꯃꯍꯨꯠꯇ ꯗꯤ ꯑꯗꯨꯝ ꯇꯧꯕꯅꯤ ꯃꯥꯏ ꯄꯥꯛꯇꯕꯒꯤꯅꯤ ꯍꯥꯏꯔꯒꯅ ꯈꯔ ꯐꯩꯅꯦꯗꯅ
ꯍꯣꯏ ꯀꯃꯄꯤꯇꯤꯁꯟ ꯀꯝꯄꯤꯇꯤꯁꯟ ꯂꯦꯚꯦꯜꯁꯦ ꯍꯧꯖꯤꯛꯀꯥꯟꯗꯤ ꯌꯥꯝ ꯋꯥꯡꯒ꯭ꯔꯦꯅꯦ
ꯃꯥꯅꯦ ꯑꯁ ꯈꯣꯏꯅ ꯅꯍꯥꯟꯋꯥꯏ ꯑꯉꯥꯡ ꯑꯣꯏꯕ ꯃꯇꯝꯗꯗꯤ ꯍꯥꯏ ꯁ꯭ꯀꯨꯜ ꯀꯥꯕ ꯃꯇꯝꯗꯤ ꯁꯨꯃꯥꯏꯅ ꯀꯤꯌꯝ ꯈꯜꯂꯝꯗꯦꯕꯀꯣ
ꯍꯣꯏ
ꯃꯣꯏꯅ ꯇꯥꯛꯄꯗꯣ ꯄꯥꯔꯒ ꯂꯣꯏꯔꯦ ꯑꯗꯨꯝ ꯑꯦꯛꯖꯥꯝ ꯂꯩꯕ ꯃꯇꯝꯗ ꯍꯥꯏ ꯁ꯭ꯀꯨꯜ ꯁ꯭ꯀꯨꯜ ꯖꯝ ꯂꯩꯕ ꯃꯇꯝꯗ ꯑꯗꯨ ꯇꯧꯔꯒ ꯂꯣꯏꯔꯦ ꯑꯗꯨꯝ ꯈꯜꯂꯒ ꯂꯩꯔꯤꯕ ꯍꯧꯖꯤꯛꯇꯤ ꯏꯁ ꯍꯧꯖꯤꯛꯀꯥꯟꯁꯤꯗꯤ ꯑꯗꯨꯒꯤ ꯂꯦꯚꯦꯜ ꯑꯗꯨ ꯑꯗꯨꯃꯥꯏꯅ ꯇꯧꯔꯗꯤ ꯌꯥꯗ꯭ꯔꯤꯅꯦ ꯑꯦꯛꯁꯇ꯭ꯔꯥ ꯑꯣꯏꯅ ꯑꯦꯛꯁꯇ꯭ꯔꯥ ꯑꯣꯏꯅ ꯍꯣꯠꯅꯗ꯭ꯔꯗꯤ ꯌꯥꯗ꯭ꯔꯤꯕ
ꯑꯗꯨꯅꯤ ꯑꯁ ꯑꯗꯨꯗꯤ ꯊꯕꯛ ꯃꯆꯥ ꯐꯥꯎꯗ ꯐꯪꯕ ꯋꯥꯈ꯭ꯔꯦꯀꯣ
ꯃꯥꯥꯟꯅꯦ ꯑꯁ ꯌꯥꯝ ꯋꯥꯈ꯭ꯔꯔꯤꯅꯦ
ꯑꯦꯛꯖꯥꯝꯁꯤ ꯌꯥꯝ ꯂꯨꯔꯛꯈ꯭ꯔꯦꯅꯦ ꯍꯩꯖꯤꯛꯇꯤ
ꯃꯇꯝ ꯃꯇꯝꯒꯤ ꯃꯇꯝ ꯃꯇꯝꯒꯤ ꯑꯣꯏꯅ ꯑꯗꯨꯝ ꯂꯨꯁꯤꯜꯂꯛꯈ꯭ꯔꯦꯗ ꯍꯥꯏꯕꯗꯤ ꯍꯧꯖꯤꯛꯀꯥꯟꯗꯤ ꯍꯩ ꯍꯧꯖꯤꯛ ꯍꯧꯔꯛꯄꯅꯤꯅꯀꯣ
ꯑꯗꯨꯅꯤ ꯂꯥꯏꯔꯤꯛꯁꯨ ꯑꯗꯨꯃ ꯄꯔꯤ ꯃꯥꯅꯤ ꯃꯥꯅꯤ
ꯅꯍꯥꯟꯋꯥꯏ ꯅꯍꯥꯟꯋꯥꯏ ꯈꯔ ꯈꯔ ꯏꯟꯖꯝ ꯈꯨꯗꯤꯡꯃꯛꯇꯁꯨ ꯌꯦꯡꯕ ꯀꯥꯟꯗ ꯁꯨꯝ ꯁꯨꯝ ꯀꯠ ꯑꯣꯞꯇꯒꯤ ꯑꯣꯏꯔꯣ ꯑꯗꯨꯗꯒꯤ ꯑꯣꯏꯔꯣ ꯑꯗꯨꯝ ꯂꯨꯁꯜꯂꯛꯑꯦꯕꯀꯣ
ꯍꯣꯏ
ꯑꯗꯨꯝ ꯃꯊꯛꯇ ꯍꯧꯖꯤꯛꯀꯥꯟꯗꯤ ꯁꯦꯛꯁꯟꯅꯜ ꯇꯥꯏꯃꯤꯡ ꯍꯥꯏꯅ ꯑꯃꯨꯛꯀ ꯑꯃꯨꯛꯀ ꯊꯣꯛꯈ꯭ꯔꯦ ꯅꯥꯍꯥꯋꯥꯏꯗꯤ ꯑꯩꯈꯣꯏ ꯑꯦꯛꯖꯥꯝ ꯊꯥꯔꯁꯨ ꯄꯦꯄꯔ ꯑꯃꯈꯛꯇ ꯈꯔ ꯁꯣꯟꯍꯧꯔꯁꯨ ꯄꯦꯄꯔ ꯑꯃ ꯑꯃꯗ ꯃꯇꯝꯗꯣ ꯌꯥꯝ ꯊꯥꯗꯕ ꯌꯥꯏꯕꯀꯣ ꯍꯧꯖꯤꯛꯀꯥꯟꯗꯤ ꯐꯤꯛꯁ ꯇꯥꯏꯃꯤꯡ ꯊꯣꯛꯂꯛꯈ꯭ꯔꯕꯅꯤꯅꯦ ꯄꯨꯂꯞ ꯁꯕꯖꯦꯛ ꯈꯨꯗꯤꯡꯃꯛꯇ ꯑꯩꯈꯣꯏ ꯍꯣꯠꯅꯍꯧꯗ꯭ꯔꯗꯤ ꯌꯥꯔꯣꯏꯅꯤ
ꯑꯗꯨꯅꯤ
ꯍꯧꯖꯤꯛꯇꯤ ꯂꯥꯏꯔꯤꯛ ꯑꯦꯛꯖꯥꯝ ꯊꯥꯕꯁꯤꯁꯨ ꯀꯟꯁꯤꯁꯇꯦꯟꯂꯤ ꯂꯥꯏꯔꯤꯛ ꯄꯥꯗꯕ ꯌꯥꯗꯦꯅꯦ
ꯃꯥꯅꯦ ꯑꯁ ꯗꯤꯁꯤꯄ꯭ꯂꯤꯟꯁꯤꯅꯦ ꯈ꯭ꯋꯥꯏꯗꯒꯤ ꯂꯨꯔꯤꯁꯦ
ꯑꯗꯨꯅꯦ
ꯈꯣꯏ ꯑꯩꯈꯣꯏꯗꯤ ꯅꯣꯡꯃ ꯄꯥꯟꯕꯥꯟꯅꯤꯡꯕ ꯀꯥꯟꯗ ꯐꯖꯅ ꯈꯔ ꯌꯥꯝ ꯄꯥꯏ ꯑꯗꯨꯝ ꯇꯣꯛꯅꯤꯡꯕ ꯃꯇꯝꯗ ꯑꯗꯨꯝ ꯇꯣꯛꯀꯦ ꯅꯣꯡꯃ ꯁꯨꯄꯥ ꯄꯥꯗꯥ ꯅꯨꯃꯤꯠꯁꯨ ꯂꯩ ꯑꯗꯨ ꯌꯥꯗꯦꯕꯀꯣ
ꯎꯝ
ꯅꯨꯃꯤꯠ ꯈꯨꯗꯤꯡꯒꯤ ꯔꯣꯇꯤꯟ ꯑꯣꯏꯅ ꯈꯤꯇꯪ ꯈꯤꯇꯪ ꯈꯖꯤꯛ ꯈꯖꯤꯛ ꯈꯖꯤꯛ ꯑꯗꯨꯝ ꯄꯥꯔꯒ ꯂꯦꯞꯄ ꯌꯥꯗꯦꯕ ꯁꯨꯃꯥꯏꯅ ꯑꯗꯨ ꯑꯗꯨ ꯇꯧꯅꯕꯗ ꯗꯤꯁꯤꯄ꯭ꯂꯤꯟ ꯌꯥꯝ ꯆꯪꯉꯦꯕꯀꯣ
ꯎꯝ
ꯑꯩꯈꯣꯏꯅꯁꯨ ꯇꯥꯔꯤꯕ ꯃꯤ ꯑꯆꯧ ꯑꯆꯧꯕ ꯁꯛꯁꯦꯁ ꯁ꯭ꯇꯣꯔꯤ ꯇꯥꯕ ꯀꯥꯟꯗ ꯃꯣꯏꯒꯤ ꯗꯤꯁꯤꯄ꯭ꯂꯤꯟ ꯀꯣꯟꯁꯤꯁ ꯇꯦꯟꯁꯤꯁꯦ ꯌꯥꯝ ꯋꯥꯡꯅ ꯂꯩꯕ ꯂꯩꯕꯒꯤ ꯑꯣꯏꯕ ꯃꯣꯏꯗꯤ ꯑꯣꯏꯔꯛꯄꯅꯦꯕ
ꯑꯗꯨꯅꯦ
ꯀꯣꯂꯦꯖ ꯂꯣꯏꯕꯗꯤ ꯌꯥꯝ ꯀꯨꯏꯔꯝꯅꯤꯗꯅ
ꯀꯨꯏꯈ꯭ꯔꯦꯗꯥ
ꯎꯝ ꯐ꯭ꯔꯦꯅꯦ ꯑꯩꯈꯣꯏꯁꯨ ꯑꯁ ꯃꯁꯇꯥꯔ ꯇꯧꯁꯤꯔꯥ ꯍꯥꯏꯅ ꯈꯜꯂꯝꯕꯅꯦ ꯑꯗꯨ
ꯑꯣ
ꯂꯥꯏꯔꯤꯛ ꯄꯥꯕꯁꯦ ꯁꯨꯝ ꯁꯨꯝ ꯇꯝꯁꯤꯜꯂꯛꯄꯀꯣ
ꯑꯣ ꯑꯁ ꯑꯩ ꯃꯥꯁꯇꯔꯗꯤ ꯇꯧꯔꯝꯕꯅꯤ ꯃꯥꯁꯇꯔꯁꯨ ꯂꯣꯏꯈ꯭ꯔꯦꯗꯤ ꯑꯅꯤꯔꯛꯄꯨ
ꯑꯣ ꯑꯩꯗꯤ ꯃꯁꯇꯔ ꯃꯥꯁꯇꯔꯕꯨꯗꯤ ꯇꯧꯍꯧꯗ꯭ꯔꯦ
ꯑꯣ
ꯑꯃꯨꯛꯀ ꯂꯥꯁꯗ ꯑꯃꯨꯛꯀ ꯅꯤꯡꯁꯤꯡꯔꯦ ꯑꯁ ꯑꯗꯨꯁꯨ ꯇꯧꯔꯃꯗꯤ ꯐꯒꯗꯝꯕꯅꯤꯀꯣ ꯍꯥꯏꯅ
ꯎꯝ
ꯑ ꯀꯥꯟꯅꯗꯦꯗ ꯃꯥꯁꯇꯔ ꯇꯧꯔꯤꯁꯦ ꯃꯇꯝ ꯃꯥꯡꯉꯥꯏꯅꯤꯗ ꯑꯩꯈꯣꯏꯅ ꯒ꯭ꯔꯦꯖꯨꯋꯦꯠ ꯇꯝꯃꯤꯉꯥꯏ ꯃꯇꯝꯗ ꯀꯣ ꯑꯍꯜ ꯈꯔꯥꯅ ꯒꯥꯏꯠ ꯂꯥꯏꯟ ꯄꯤꯕ ꯃꯤ ꯂꯩꯔꯗꯤ ꯑꯩꯗꯤ ꯀꯝꯄꯤꯇꯤꯇꯤꯞꯀꯤ ꯑꯦꯛꯖꯥꯝ ꯐꯖꯅ ꯍꯣꯠꯅꯒꯗꯕꯅꯤ ꯀ꯭ꯂꯥꯁꯁꯨ ꯆꯠꯇꯕꯤꯀꯣ
ꯎꯝ
ꯍꯥꯏꯕꯗꯤ ꯑꯩꯈꯣꯏꯅ ꯀ꯭ꯂꯥꯁ ꯆꯠꯂꯦ ꯃꯥꯁꯇꯔ ꯇꯧꯋꯦ ꯊꯕꯛ ꯐꯪꯗꯦ ꯖꯣꯕꯂꯦꯁ ꯅꯠꯇ꯭ꯔꯥ ꯆꯞ ꯃꯥꯟꯅꯩꯌꯦꯕ ꯑꯗꯨ ꯑꯥ ꯏꯝꯄꯣꯔꯇꯦꯟ ꯏꯁ ꯅꯪ ꯖꯕ ꯊꯕꯛ ꯐꯪꯕꯗꯨꯅꯦꯕ ꯖꯣꯕ ꯐꯪꯕꯗꯨꯅꯦꯕ ꯏꯟꯀꯝ ꯐꯪꯕꯗꯨꯅꯦꯕ ꯂꯥꯏꯐꯇ ꯃꯦꯇꯔ ꯇꯧꯔꯤꯁꯦ
ꯃꯥꯅꯦ
ꯑꯗꯣ ꯀꯥꯟꯅꯗꯦꯕ ꯑꯩꯈꯣꯏ ꯃꯇꯝ ꯃꯥꯡꯍꯜꯂꯦ ꯑꯁ ꯔꯤꯒ꯭ꯔꯦꯠ ꯌꯥꯝ ꯇꯧꯋꯤꯗ ꯅꯤꯡꯁꯤꯡꯂꯨꯔꯗꯤꯀꯣ
ꯎꯝ ꯎꯝ ꯑꯁ ꯒꯥꯏꯗꯂꯥꯏꯟ ꯑꯈꯣ ꯑꯗꯨꯅꯤꯅꯦ ꯍꯥꯟꯅ ꯍꯥꯟꯅ ꯂꯥꯏꯔꯤꯛ ꯍꯩꯕ ꯃꯤ ꯂꯩꯔꯝ ꯑꯩꯈꯣꯏ ꯑꯩꯈꯣꯏꯗ ꯂꯩꯇꯕꯒꯤꯀꯣ ꯒꯥꯏꯗꯂꯥꯏꯟꯁꯨ ꯐꯖꯅ ꯄꯤꯕ ꯉꯝꯗꯦꯕ ꯍꯧꯖꯤꯛ ꯑꯩꯈꯣꯏꯅ ꯈꯜꯂꯤꯁꯦ ꯑꯩꯈꯣꯏ ꯃꯇꯝꯗ ꯁꯨꯃꯥꯏꯅ ꯑꯣꯏꯕꯅꯤꯅ ꯑꯈꯣꯏ ꯃꯈꯥꯗ ꯍꯧꯔꯛꯀꯗꯕ ꯑꯉꯥꯡꯁꯤꯡꯗꯨꯗꯤ ꯑꯗꯨꯃꯛꯇꯤ ꯇꯧꯍꯜꯂꯣꯏ ꯍꯥꯏꯅ ꯑꯩꯈꯣꯏꯁꯨ ꯂꯥꯏꯔꯤꯛ ꯈꯔ ꯇꯝꯁꯤ ꯍꯥꯏꯅ ꯎꯝ ꯑꯗꯨꯃꯥꯏꯅ ꯑꯗꯨꯝ ꯇꯧꯕꯅꯤꯗ ꯃꯤ ꯑꯆꯧꯕꯑꯣꯏ ꯃꯤ ꯑꯣꯏꯕ ꯉꯝꯗ꯭ꯔꯁꯨ ꯑꯗꯨ ꯃꯤ ꯈꯔꯒꯤ ꯈꯣꯏ ꯑꯉꯥꯡꯁꯤꯡꯒꯤ ꯈꯔ ꯒꯥꯏꯗꯂꯥꯏꯟ ꯄꯤꯕ ꯉꯝꯕ ꯑꯣꯏꯔꯗꯤ ꯈꯔ ꯐꯩꯗꯅ
ꯇꯨꯅꯦ
ꯑꯩꯈꯣꯏ ꯃꯇꯝꯗꯗꯤ ꯏꯁꯇ꯭ꯔꯦꯠꯅꯦꯕꯀꯣ ꯂꯥꯏꯔꯤꯛ ꯂꯥꯏꯔꯤꯛ ꯂꯥꯏꯔꯤꯛ ꯑꯗꯨꯝ ꯇꯧ ꯇꯧꯔ ꯂꯩꯔꯦꯕ ꯍꯥꯏꯕꯗꯤ ꯃꯤꯑꯣꯏꯕ ꯍꯥꯏꯁꯦ ꯏꯟꯇꯔꯦꯁꯇꯤ ꯇꯣꯉꯥꯟ ꯇꯣꯉꯥꯟꯂꯦꯗꯅ
ꯍꯣꯏ
ꯑꯩꯅꯜ ꯂꯥꯏꯟ ꯑꯃꯗ ꯈꯔ ꯍꯩꯕ ꯃꯤꯅ ꯂꯥꯏꯟ ꯑꯃꯗ ꯏꯟꯇꯔꯦꯁ ꯂꯩꯕ ꯑꯗꯨꯗꯥ ꯆꯠꯀꯗꯕꯅꯦꯕꯀꯣ ꯏꯁꯥ ꯏꯁꯥꯒꯤ ꯏꯟꯇꯔꯦꯁꯇ ꯆꯠꯀꯗꯕꯅꯤꯕ ꯃꯤꯒꯤ__ ꯁꯍꯔꯗ ꯆꯠꯄꯁꯤ ꯇꯠ ꯆꯠꯂꯒ ꯇꯝꯕ ꯌꯥꯝ ꯂꯩꯌꯦꯕꯀꯣ ꯑꯩꯈꯣꯏꯒꯤꯁꯦ
ꯎꯝ
ꯑꯗꯨꯒꯤ ꯁꯤꯁꯇꯦꯝꯗꯣ ꯑꯗꯨꯒꯤ ꯁꯤꯁꯇꯦꯝ ꯂꯩꯕꯗꯒꯤꯅꯤꯅꯦ ꯍꯧꯖꯤꯛꯀꯥꯟ ꯀꯩꯅꯣ ꯃꯤ ꯃꯌꯥꯝ ꯖꯣꯕꯂꯦꯁ ꯑꯣꯏꯅ ꯌꯥꯝ ꯂꯩꯔꯤꯁꯦ
ꯎꯝ ꯑꯗꯨꯅꯦ
ꯑꯦꯀꯥꯗꯃꯤꯛ ꯍꯦꯠ ꯇꯥꯏꯃꯤꯡ ꯍꯦꯟꯕꯒꯤ ꯍꯦꯜꯂ ꯍꯦꯜꯂꯒ ꯌꯥꯝ ꯂꯩꯕꯁꯨ ꯂꯩꯌꯦꯕꯀꯣ
ꯍꯣꯏ
ꯃꯇꯝꯗꯨꯗ ꯍꯣꯠꯅꯍꯧꯗ꯭ꯔꯕꯒꯤ ꯁꯨꯃꯥꯏꯅ ꯊꯣꯛꯄ ꯌꯥꯝ ꯂꯩꯈ꯭ꯔꯦꯕ
ꯃꯥꯅꯤ
ꯈꯪꯗ꯭ꯔꯦꯗ
ꯈꯪꯗ꯭ꯔꯦꯅꯦ
ꯀꯔꯤ ꯀꯩꯀꯩ ꯏꯟꯁꯥꯡ ꯊꯥꯔꯒ ꯂꯩꯔꯦ ꯍꯧꯖꯤꯛꯀꯥꯟ
ꯑꯥ ꯍꯧꯖꯤꯛꯀꯥꯟꯗꯤ ꯍꯣꯁꯇꯦꯜꯗ ꯂꯩꯕꯅꯤꯅꯀꯣ ꯚꯥꯏ ꯌꯥꯗ꯭ꯔꯦꯅꯦ ꯏꯟꯁꯥꯡꯁꯦ ꯍꯥꯎꯇ꯭ꯔꯦꯅꯦ ꯗꯥꯜ ꯆꯝꯐꯨꯠ ꯌꯦꯔꯨꯝ ꯆꯅꯥ ꯃꯔꯛ ꯃꯔꯛꯇ ꯁꯥ ꯉꯥ
ꯑꯥ ꯑꯩꯁꯨ ꯑꯩꯁꯨ ꯍꯣꯁꯇꯦꯜ ꯍꯣꯁꯇꯦꯜ ꯂꯥꯏꯐꯇꯤ ꯊꯥꯗꯣꯛꯈ꯭ꯔꯦ ꯀꯨꯏꯅ ꯂꯩꯔꯝꯃꯦꯕꯀꯣ ꯑꯩꯁꯨ
ꯑꯣ
ꯏꯝꯐꯥꯜꯗꯔꯣ ꯒ꯭ꯔꯦꯖꯨꯦꯠ ꯐꯥꯎ ꯒ꯭ꯔꯦꯖꯨꯦꯠ ꯇꯝꯕꯗ ꯐꯥꯎ ꯍꯣꯁꯇꯦꯜꯗ ꯂꯩꯅꯤ ꯑꯗꯨ ꯂꯣꯏꯕꯉꯝ ꯂꯩꯕ ꯉꯝꯗꯕꯗꯒꯤ ꯊꯣꯛꯂꯛꯄꯅꯦꯕꯀꯣ
ꯅꯨꯉꯥꯏꯕꯅꯤ ꯍꯣꯁꯇꯦꯜ ꯂꯥꯏꯐ
ꯃꯥꯅꯦ ꯑꯉꯥꯡꯋꯥꯏꯗꯅ ꯕꯣꯔꯗꯤꯡꯗ ꯍꯧꯔꯛꯑꯦ ꯏꯂꯚꯦꯟ ꯇꯨꯌꯦꯜ ꯂꯣꯏ ꯑꯦꯂꯕꯦꯟ ꯇꯨꯌꯦꯞꯇꯅ ꯍꯣꯁꯇꯦꯜ ꯑꯃꯨꯛ ꯇꯧꯔꯛꯑꯦ ꯑꯗꯨꯗꯒꯤ ꯒ꯭ꯔꯦꯖꯨꯦꯠ ꯇꯧꯕꯗ ꯎꯝ ꯂꯩꯔꯤꯕ
ꯑꯣꯈꯦ ꯑꯣꯈꯦ
ꯁꯤꯁꯨ ꯑꯃꯔꯣꯝꯗ ꯍꯥꯏꯔꯗꯤ ꯐꯩ
ꯍꯣꯏꯗ ꯐꯩꯌꯦꯗ
ꯏꯁꯥ ꯏꯁꯥꯒꯤ ꯏꯁꯥ ꯏꯁꯥ ꯀꯩꯅꯣ ꯑꯩꯈꯣꯏꯒꯤ ꯏꯁꯥ ꯏꯁꯥꯗ ꯈꯛꯇ ꯂꯩꯕꯅꯤꯅ ꯍꯣꯠꯅꯅꯤꯡꯕ ꯀꯔꯤ ꯀꯔꯥ ꯑꯩꯈꯣꯏꯒꯤ ꯄꯔꯁꯅꯦꯜꯒꯤ ꯀꯔꯤ ꯀꯔꯥ ꯇꯧꯅꯤꯉꯥꯏꯁꯨ ꯌꯥꯝ ꯑꯩꯅ ꯈꯟꯕꯗ ꯁꯤ ꯑꯃꯔꯣꯝꯗ ꯌꯥꯝ ꯐꯩꯅꯦ ꯍꯥꯏꯅ ꯈꯜꯂꯤꯅꯦ ꯅꯍꯥꯟꯋꯥꯏ ꯈꯣꯏ ꯀꯩꯅꯣ ꯌꯨꯝꯒꯨꯝꯕꯥꯗ ꯂꯩꯔꯒ ꯇꯧꯔꯗꯤ ꯏꯁꯥ ꯏꯁꯥꯒꯤ ꯄꯣꯠꯆꯩ ꯂꯣꯏꯁꯤꯟꯕ ꯐꯥꯎ ꯅꯤꯡꯁꯤꯡꯔꯛꯑꯣꯏꯕ
ꯑꯗꯨꯅꯦ
ꯗꯤꯁꯤꯄ꯭ꯂꯤꯟ ꯑꯃꯥꯗ ꯃꯤꯒꯤ ꯃꯈꯥꯗ ꯂꯩꯕꯅꯤꯅ ꯁꯤ ꯇꯧ ꯁꯤ ꯇꯧ ꯍꯥꯏꯕꯗꯨ ꯃꯤꯅ ꯍꯥꯏꯕꯤꯕꯒꯤ ꯌꯥꯝ ꯅꯨꯡꯉꯥꯏ
ꯍꯣꯏ ꯍꯣꯁꯇꯦꯜ ꯂꯩꯕꯁꯤ ꯑꯩꯈꯣꯏ ꯁꯦꯜꯐ ꯗꯤꯁꯤꯄ꯭ꯂꯤꯟ ꯃꯣꯔꯦꯜ ꯚꯦꯂꯨꯁ ꯀꯨꯝꯕꯀꯣ ꯂꯥꯏꯐꯀꯤ ꯚꯦꯂꯨꯁꯀꯨꯝꯕꯗꯤ ꯗꯤꯚꯦꯂꯞ ꯇꯧꯕꯅꯤꯗ ꯑꯗꯨꯝ
ꯗꯦꯚꯂꯞ ꯇꯧꯔꯦ ꯍꯣꯏ ꯍꯥꯏꯕꯗꯤ ꯃꯤ ꯇꯣꯉꯥꯟ ꯇꯣꯉꯥꯟꯅ ꯂꯥꯛ ꯃꯤ ꯑꯇꯣꯞ ꯑꯇꯣꯞꯄꯥ ꯎꯕꯅꯤꯅꯀꯣ ꯑꯩꯈꯣꯏꯅ ꯈꯔꯥ ꯑꯈꯣꯏꯅ ꯈꯔꯥ ꯇꯜꯂꯁꯨ ꯃꯤ ꯈꯔꯥ ꯃꯇꯧ ꯌꯦꯡꯔꯒ ꯑꯁ ꯑꯩꯁꯨ ꯇꯧꯗ ꯌꯥꯗꯦ ꯍꯥꯏꯕꯒꯤ ꯋꯥꯈꯜꯂꯣꯟ ꯈꯔ ꯂꯥꯛꯑꯦꯕ
ꯌꯦꯁ ꯑꯗꯨꯅꯦ ꯑꯗꯨ ꯌꯨꯝꯗ ꯂꯩꯔꯗꯤ ꯗꯤꯄꯦꯟ ꯇꯧꯕꯗꯣ ꯄꯦꯔꯦꯟꯁꯄꯨ ꯗꯤꯄꯦꯟ ꯇꯧꯕ ꯑꯃ ꯂꯩꯗꯅ ꯑꯩꯈꯣꯏꯁꯨ ꯀꯣ ꯂꯥꯏꯊꯣꯛꯄ ꯑꯃ ꯂꯩꯌꯦꯕ ꯑꯗꯣ
ꯃꯥꯅꯦ ꯂꯩꯊꯣꯛꯄ ꯑꯗꯨꯝ ꯂꯩꯌꯦꯕꯀꯣ ꯑꯗꯨꯅꯤ